ꯍꯜꯂꯣ
ꯀꯗꯧꯔꯤꯅꯣ
ꯀꯩꯝ ꯇꯧꯗꯤꯑꯦ ꯆꯥꯛ ꯆꯔꯒ ꯂꯩꯌꯦ
ꯀꯔꯤ ꯃꯊꯦꯜ
ꯑ ꯆꯥꯛ ꯆꯥꯗꯦ ꯆꯧ ꯆꯥꯔꯒ ꯂꯩꯌꯦ
ꯍ ꯍ
ꯅꯪꯗꯤ
ꯑꯣ ꯑꯩꯗꯣ ꯏꯁꯤꯡ ꯑꯁꯥꯕ ꯐꯨꯠꯄ ꯑꯗꯨꯗ ꯃꯨꯟꯕꯒꯤ ꯐ꯭ꯂꯥꯛꯁꯇ ꯍꯩꯒꯦ ꯇꯧꯔꯤ
ꯑꯣꯈꯦ ꯀꯥꯏꯗ ꯂꯩꯕ꯭ꯔꯥ
ꯏꯆꯦ ꯍꯣꯏꯗ ꯂꯩꯌꯦ ꯏꯆꯦ ꯑꯉꯥꯡ ꯎꯅꯕꯒꯤ
ꯑ ꯑꯣ ꯑꯁ ꯉꯥꯏꯔꯦꯅꯦ ꯑꯗꯨꯗꯤ ꯍꯔꯥꯎꯕ ꯄꯥꯎꯅꯤ
ꯑꯥ
ꯀꯥꯏ ꯗ ꯒꯤꯔꯥ ꯍ
ꯀꯔꯤ ꯍꯥꯏꯕꯅꯣ
ꯀꯥꯏꯗꯒꯤꯔꯥ
ꯑ
ꯑ
ꯍꯜꯂꯣ
ꯑꯥꯎ ꯇꯌꯦ ꯇꯌꯦ
ꯀꯔꯤ ꯀꯔꯤ ꯍꯣꯠꯅꯔꯤꯒꯦ
ꯀꯩꯝ ꯇꯧꯗꯦꯗ ꯍꯧꯖꯤꯛ ꯑꯩ ꯍꯩꯗ꯭ꯔꯕꯥꯗꯇ ꯂꯩꯌꯦꯕꯀꯣ ꯑ ꯑꯗꯨꯝ ꯊꯕꯛ ꯃꯆꯥ ꯑꯃ ꯇꯧꯒꯗꯕ
ꯎꯝ
ꯅꯪꯗꯤ
ꯑꯩ ꯀꯩꯁꯨ ꯇꯧꯗꯦꯅ ꯏꯁꯇꯨꯗꯦꯟ ꯑꯣꯏ
ꯅꯨꯉꯥꯏꯔꯤꯀꯣ
ꯑꯥ ꯋꯦꯗꯔꯕꯨ ꯀꯃꯥꯏ ꯀꯃꯥꯏꯅ ꯇꯧꯔꯤꯒꯦ ꯍꯧꯖꯤꯛꯇꯤ
ꯀꯩ ꯍꯥꯏꯕ
ꯋꯦꯗꯔꯒꯤ ꯐꯤꯕꯝ ꯀꯃꯥꯏ ꯀꯃꯥꯏ ꯇꯧꯕ꯭ꯔꯣ
ꯑꯦ ꯑꯩꯈꯣꯏꯗꯗꯤ ꯌꯥꯝꯅ ꯁꯥꯏꯌꯦ ꯑꯗꯣ ꯍꯟꯗꯛꯇꯤ ꯅꯣꯡ ꯈꯔ ꯇꯥꯔꯛꯑꯦ ꯅꯣꯡ ꯈꯔ ꯆꯨꯕꯒꯤ ꯈꯔ ꯐꯩꯌꯦ ꯁꯥꯕꯗꯤ ꯌꯥꯝꯅ ꯁꯥꯏꯌꯦ
ꯁꯥꯏꯌꯦ ꯈꯣꯏꯁꯤꯗꯁꯨꯁꯨ ꯅꯣꯡꯗꯤ ꯑꯗꯨꯝ ꯃꯪꯉꯦꯕꯀꯣ ꯆꯨꯁꯨ ꯆꯨꯌꯦ ꯑꯗꯣ ꯁꯥꯏꯌꯦ ꯅꯣꯡ ꯆꯨꯔꯁꯨ
ꯑꯗꯨ
ꯑꯌꯨꯛꯇꯤ ꯀꯩ ꯃꯊꯦꯜ ꯆꯥꯔꯕ
ꯑ ꯀꯩꯅꯣ ꯍꯧꯖꯤꯛ ꯀꯩꯅꯤ ꯆꯔ ꯅꯤ ꯍꯥꯏ ꯆꯧꯀ ꯅꯣꯏꯗꯜ ꯂꯣꯟꯂꯒ ꯆꯥꯛ ꯆꯥꯗꯦ ꯉꯁꯤꯗꯣ ꯑꯗꯨꯝ ꯊꯕꯛ ꯆꯠꯇꯕ ꯍꯧꯒꯠ ꯏꯁꯥꯁꯦ ꯀꯩꯅꯣ ꯇꯧꯕꯒꯤꯀꯣ
ꯑꯣ ꯑꯣ
ꯑꯗꯨꯒꯤ ꯍꯧꯖꯤꯛꯇ ꯃꯄꯥꯟꯗꯒꯤ ꯀꯩꯅꯣ ꯂꯧꯔꯒ ꯆꯥꯔꯒ ꯂꯩ
ꯑꯣ ꯁꯥꯕꯅꯀꯣ ꯂꯩꯐꯝ ꯈꯪꯗꯦ ꯏꯔꯨꯖꯔꯁꯨ ꯁꯥꯏ
ꯎꯝ
ꯐ꯭ꯔꯤꯁ ꯃꯅꯨꯡꯗ ꯑꯣꯏꯅ ꯂꯩꯁꯦꯔ ꯈꯪꯗꯦ
ꯑꯣꯟ ꯇꯧꯔꯒ ꯂꯩꯑꯣ ꯂꯧ ꯂꯧꯒꯨꯝꯕ ꯇꯧꯕ꯭ꯔꯣ
ꯑ ꯑꯈꯣꯏ ꯇꯧꯗꯦ ꯍꯟꯗꯛ ꯑꯈꯣꯏꯒꯤ ꯍꯣꯏ ꯗꯥꯏꯔꯦꯛ ꯑꯣꯏꯅ ꯑꯈꯣꯏꯒꯤ ꯂꯩꯕꯗꯤ ꯅꯠꯇꯦꯕꯀꯣ ꯃꯤꯅꯤꯗ ꯀ ꯎꯕꯗ ꯑꯗꯣ ꯃꯃꯥꯡ ꯆꯍꯤꯒ ꯍꯟꯗꯛꯀꯗꯤ ꯇꯧꯗꯦ ꯋꯥꯏꯑꯦ ꯍꯥꯏꯗꯅ ꯈꯔ ꯂꯦꯞꯈꯤꯁꯤ ꯍꯥꯏꯔꯒ
ꯅꯨꯡꯉꯥꯏꯕꯅꯦ ꯂꯧ ꯇꯧꯕꯁꯨ
ꯅꯨꯡꯉꯥꯏꯌꯦ ꯑꯃ ꯔꯣꯝꯗꯗꯤ ꯑꯗꯣ ꯋꯦꯗꯔ ꯐꯠꯇꯕ ꯃꯇꯝ ꯐꯠꯇꯕ ꯂꯩꯗꯅ
ꯑꯗꯨꯗ ꯌꯥꯝ ꯅꯨꯡꯉꯥꯏꯇꯕ
ꯎꯝ ꯀꯔꯤ ꯇꯥꯞ
ꯆꯣꯊꯦ
ꯑꯣ
ꯅꯪꯗꯤ ꯅꯪꯗꯤ ꯀꯔꯤ ꯗ꯭ꯔꯞꯅꯣ꯫ ꯍꯜꯂꯣ
ꯇꯥꯏꯌꯦ ꯇꯥꯏꯌꯦ
ꯅꯪꯗꯤ ꯀꯔꯤ ꯇ꯭ꯔꯥꯞꯅꯣ꯫
ꯑꯩ ꯏꯟꯄꯨꯏꯅꯦ
ꯍꯝ ꯀꯩ ꯇ꯭ꯔꯥꯞꯕ ꯍꯥꯏꯅꯣ
ꯏꯟꯄꯨꯏ꯫
ꯏꯟꯄꯨꯏ ꯍꯥꯏꯁꯦ ꯀꯔꯝꯕꯗꯕ ꯆꯤꯡꯕꯅꯣ ꯑꯩ ꯇꯥꯗ꯭ꯔꯤ ꯑꯥ
ꯎꯝ ꯅꯣꯅꯦꯔꯣꯝꯗ ꯂꯩꯕꯀꯣ ꯏꯟꯄꯨꯏꯗꯣ꯫
ꯎꯝ
ꯅꯣꯏꯅꯦ ꯗꯤ ꯇꯔꯝꯃꯅꯤꯗꯅ
ꯇꯥꯏꯌꯦ ꯇꯥꯏꯌꯦ
ꯎꯝ ꯅꯣꯅꯦꯒꯤ ꯃꯊꯛꯇ ꯂꯩꯕꯅꯦ ꯑꯈꯣꯏ ꯈꯨꯟꯗꯣ
ꯑꯣ ꯑꯁ ꯈꯪꯗꯦꯗ ꯑꯩꯗꯤ ꯁꯤꯒꯨꯝꯕꯁꯨꯀꯣ
ꯎꯝ
ꯅꯣꯏ ꯀꯅꯥ ꯀꯅꯥ ꯂꯩꯕ꯭ꯔꯣ ꯏꯄꯥꯁꯤꯛꯁ ꯍꯜꯂꯣ
ꯇꯥꯏꯌꯦ ꯇꯥꯏꯌꯦ
ꯑꯩꯌꯣ ꯅꯣꯏ ꯀꯅꯥ ꯀꯅꯥ ꯂꯩꯕ꯭ꯔꯣ
ꯑꯩ ꯍꯧꯖꯤꯛ ꯑꯩꯈꯣꯏ ꯐ꯭ꯔꯦꯟꯁꯤꯡꯒ ꯂꯩꯌꯦ
ꯅꯣꯏꯒꯤ ꯐꯦꯃꯤꯂꯤ ꯃꯦꯝꯕꯔꯗꯤ ꯀꯌꯥ
ꯁꯦꯕꯦꯟ ꯃꯦꯝꯕꯔꯁ ꯑꯣꯏꯌꯦ
ꯅꯪꯅ ꯀꯌꯥ ꯁꯨꯕ
ꯑꯩꯅ ꯑꯩꯈꯣꯏ ꯏꯃꯥ ꯏꯄꯥ ꯄ ꯎꯝ ꯁꯤꯚꯂꯤꯡꯁꯇꯤ ꯃꯉꯥ ꯁꯨꯋꯦ ꯑꯩꯅ ꯃꯔꯤ ꯁꯨꯕ
ꯎꯝ
ꯅꯣꯏꯗꯤ
ꯑꯍꯨꯝ
ꯑꯥ ꯀꯥ ꯀꯅꯥ ꯑꯣꯏꯗ ꯑꯍꯟꯗꯅ
ꯑꯥ ꯑꯩꯅ ꯂꯥꯁ
ꯑꯣ ꯆꯍꯤ ꯀꯌꯥ ꯁꯨꯔꯒꯦ
ꯎꯝ ꯇ꯭ꯋꯦꯟꯇꯤ ꯋꯥꯟ
ꯑꯣ
ꯍꯥꯥ
ꯑ ꯑꯁ ꯅꯪꯒꯤ ꯃꯤꯡ ꯀ꯭ꯔꯤ ꯀꯧꯕ꯭ꯔ ꯍꯜꯂꯣ
ꯍꯥꯥ
ꯎꯝ ꯍꯟꯗꯛ ꯑꯥꯗ ꯅꯪ ꯐꯨꯠꯕꯣꯜ ꯀꯅꯥꯗ ꯁꯞꯄꯣꯔꯠ ꯇꯧꯕ꯭ꯔꯣ
ꯑꯩꯗꯤ ꯑꯔꯖꯦꯟꯇꯤꯅꯥ
ꯑꯩ ꯑꯁ ꯅꯨꯡꯉꯥꯏꯔꯦꯅꯦ ꯍꯤꯡꯉꯒ ꯗꯤ ꯔꯣꯅꯥꯜꯗꯣ ꯔꯣꯅꯥꯜꯗꯣ ꯃꯆꯥ ꯑꯣꯏꯌꯦ
ꯑꯩꯗꯤ ꯑꯥꯔꯖꯦꯟꯇꯤꯅꯥ ꯑꯗꯨꯝ ꯑꯩ
ꯈꯪꯉꯛꯄꯗꯒꯤꯀꯣ ꯑꯔꯖꯦꯟꯇꯤꯅꯥꯗ ꯑꯗꯨꯝ
ꯉꯝꯃꯔꯣꯏ ꯑꯩ
ꯄ꯭ꯔꯣꯇꯨꯒꯜꯁꯦ ꯔꯣꯅꯥꯜꯗꯣꯁꯦ ꯑꯗꯨꯝ ꯎꯝ ꯄꯥꯝꯗꯤ ꯑꯗꯨꯝ ꯄꯥꯝꯃꯦꯕꯀꯣ ꯑꯗꯨ ꯑꯣꯏꯔꯁꯨ
ꯑ
ꯃꯥꯒꯤ ꯐꯦꯟꯁꯤꯡ ꯈꯔ ꯂꯩꯌꯦꯕ ꯁꯛ ꯀꯥꯛꯄ ꯈꯔ ꯅꯨꯡꯁꯤꯗꯕ ꯑꯝ ꯂꯩꯌꯦꯕ
ꯔꯣꯅꯥꯜꯗꯣꯔꯣ
ꯑꯩꯈꯣꯏ ꯁ꯭ꯋꯥꯏ ꯃꯅꯤꯄꯨꯔꯗ ꯃꯥꯒꯤ ꯐꯦꯟꯁꯤꯡꯁꯦ ꯈꯔ ꯌꯥꯝꯅ ꯀꯩꯅꯣ ꯇꯧꯕ ꯂꯩꯌꯦꯕ ꯑꯗꯨꯒꯤ ꯁꯨꯝ ꯌꯦꯡꯅꯤꯡꯗꯕ
ꯎꯝ ꯍꯝ
ꯁꯥꯎꯅꯤꯡꯂꯒ
ꯎꯝ
ꯉꯔꯥꯡ ꯏꯖꯤꯞꯀ ꯏꯖꯤꯛꯀ ꯁꯥꯕꯗꯨꯁꯨ ꯑꯥ ꯑꯗꯨ ꯇꯧꯋꯦ ꯑꯗꯥ ꯇꯧꯋꯦꯗꯅ
ꯎꯝ ꯎꯒꯅꯦꯗꯜꯣ ꯏ ꯃ ꯇ ꯀꯣ ꯃꯅꯤꯅꯤ
ꯏꯖꯤꯛꯀ ꯁꯟꯅꯕꯗꯣ ꯍꯣꯏ ꯃꯣꯏꯒꯤ ꯔꯦꯐꯔꯤ ꯗꯨꯅ ꯇꯣꯉꯥꯟꯅ ꯀꯩꯅꯣ ꯇꯧꯕꯕꯨꯗꯤ ꯌꯥꯏꯀꯣ
ꯑꯥ
ꯐꯨꯜ ꯇꯥꯗꯕ ꯄꯣꯠꯇꯨꯗꯗꯤ ꯇꯥꯗꯦꯕ ꯐꯖꯁꯨ ꯑꯗꯨꯝ ꯃꯨꯟꯅ ꯌꯦꯡꯕꯅꯦ ꯑꯗꯒꯤ ꯏꯁ꯭ꯂꯣꯗꯨꯨꯗ ꯆꯦꯛꯁꯤꯜꯂꯒ ꯌꯦꯡꯕꯁꯨ ꯃꯌꯥꯝ ꯌꯥꯎꯔꯤꯗꯅ ꯑꯣꯏꯗꯦꯕ ꯃꯣꯏ ꯏꯖꯤꯞꯇ ꯁꯥꯟꯅꯕꯁꯤꯡꯗꯣ ꯑꯅꯝꯕ ꯈꯔ ꯃꯁꯥꯅ ꯐꯣꯟꯜꯂꯤ ꯑꯣꯏꯖꯕ ꯃꯁꯥꯅ ꯇꯨꯖꯕ ꯑꯅꯝꯕ ꯌꯥꯎꯋꯦꯕ
ꯑꯥ
ꯁꯥꯟꯅꯕꯗ ꯕꯣꯜ ꯃꯨꯟꯅꯕꯗ ꯈꯔ ꯍꯣꯏ ꯁꯣꯛ ꯑꯗꯨꯗꯨꯗꯤ ꯁꯣꯛꯄꯅꯤ ꯅꯠꯇ꯭ꯔꯥ ꯈꯣꯡ ꯈꯨꯔꯧ ꯊꯥꯔꯒꯅꯤ ꯑꯇꯣꯞꯄꯗꯤ ꯌꯥꯎꯒꯅꯤꯗꯣ ꯑꯗꯨꯃꯛꯁꯨ ꯀꯤꯟꯅ ꯊꯤꯡꯖꯤꯟꯕ ꯑꯗꯨ ꯑꯗꯥ ꯇꯧꯕꯗꯤ ꯌꯥꯎꯗꯦꯗꯅ
ꯁꯤ ꯍꯥꯄ ꯍꯥꯏꯔ
ꯎ
ꯍꯥꯀꯦ ꯎꯝ ꯑꯗꯨ ꯇ
ꯊꯕꯛ ꯆꯤꯟꯕ꯭ꯔꯥ
ꯆꯤꯟꯗꯦꯗ
ꯎꯝ ꯀ꯭ꯂꯥꯁ ꯀꯌꯥ ꯕꯤ ꯑꯦ ꯂꯣꯏꯈ꯭ꯔꯕꯣ
ꯀꯩꯔ
ꯁꯤꯃꯦꯁꯇꯔ ꯂꯣꯏꯈ꯭ꯔꯔꯕꯣ
ꯑꯩ ꯀꯂ꯭ꯥꯁ ꯇ꯭ꯔꯣꯞ ꯆꯪꯉꯦ ꯀꯥꯕ
ꯏꯍ ꯀꯔꯤ ꯁꯕꯖꯦꯛ ꯂꯧꯕ
ꯑꯁꯦ
ꯑꯠꯇꯠꯁꯇꯣ ꯀꯩ ꯁꯕꯖꯦꯛꯇꯣꯅꯔ